ꯗꯨꯚꯥꯏ ꯅꯪꯕꯨ ꯀꯥꯏꯗ ꯂꯩ ꯀꯦ
ꯑꯩꯗꯤ ꯔꯗ ꯂꯩꯕꯥꯏ
ꯚꯔꯥꯗ ꯂꯩꯔꯤꯁꯤꯕꯨ ꯍꯧꯖꯤꯛꯀꯥꯟꯁꯤꯕꯨ ꯀꯃꯥꯏ ꯀꯃꯥꯏꯅ ꯇꯧꯔꯤꯒ ꯅꯨꯡꯉꯥꯏꯔꯤꯔꯤꯕꯣ
ꯕꯔꯥꯗ ꯂꯩꯕꯁꯦ ꯅꯨꯡꯉꯥꯏꯕ ꯈꯪꯗꯦꯗ ꯏꯁꯤꯡ ꯍꯥꯏꯔꯦ ꯋꯥꯔꯦ ꯍꯧꯖꯤꯛꯀꯥꯟꯁꯦ
ꯑꯁ ꯑꯗꯨꯅꯤꯅꯦ ꯌꯨꯝꯗꯐꯥꯎ ꯋꯥꯔꯀꯥꯟꯁꯤꯗꯗꯤ ꯀꯥꯏꯗꯦ ꯑꯗꯨꯅꯤꯅꯦ
ꯎꯝ ꯑꯩꯈꯣꯏ ꯔꯣꯝꯗꯨꯃꯨꯛꯇꯅꯦ ꯃꯤꯁꯤꯡꯗꯣ ꯇꯣꯇꯤ ꯂꯥꯛꯈꯤꯕꯗꯒꯤ ꯄꯨꯈ꯭ꯔꯤꯒꯤ ꯏꯁꯤꯡ ꯑꯝꯇ ꯁꯤꯖꯤꯟꯅꯧ ꯌꯥꯈꯤꯗ꯭ꯔꯦꯅꯦꯍꯦ ꯀꯃꯥꯏꯅ ꯇꯔꯤꯩꯅꯣ ꯈꯪꯗꯦꯅꯦ ꯄꯨ ꯄꯨꯈꯤ ꯀꯇꯣ ꯑꯅꯗꯤ ꯄꯨꯈ꯭ꯔꯤ ꯁꯦꯡꯗꯅ ꯈꯣꯠꯇꯅ ꯀꯣ ꯂꯨ ꯂꯩꯅꯦ ꯏꯁꯤꯡ ꯃ ꯊꯝꯃꯤꯗꯨꯅ ꯍꯧꯗꯤ ꯄꯨꯈ꯭ꯔꯤ ꯈꯇ ꯁꯦꯡꯗꯕ ꯅꯥꯄꯤ ꯅꯅꯥꯄꯤꯄꯤꯒ ꯁꯣꯡꯖꯔ ꯂꯒ ꯑꯃꯃꯣꯅ ꯀꯥꯏꯅ ꯏꯒ ꯑꯗꯨ ꯄꯨꯝꯅꯝꯒ ꯅꯝꯅꯍꯧꯋꯤꯅꯦ
ꯁꯤꯖꯤꯟꯅꯗ꯭ꯔꯕꯅꯤꯅ ꯑꯗꯨꯝ ꯇꯧꯔꯝꯃꯅꯤ ꯑꯗꯨꯃꯥꯏꯅ
ꯎꯝ
ꯁꯤꯅ ꯁꯤ ꯑꯣꯏꯈ꯭ꯔꯦ ꯚꯥꯏ ꯍꯟꯗꯛꯇꯨ ꯑꯁꯤꯗ ꯀꯣꯏꯕ ꯆꯠꯁꯦꯅ ꯑꯝꯇ ꯍꯥꯏꯒꯦ ꯇꯧꯕꯒꯤꯅꯤ ꯀꯥꯏꯗꯅꯣꯃ
ꯌꯥꯏꯌꯦꯅꯦ ꯀꯩ ꯂꯝꯗ ꯆꯠꯁꯤꯒꯦ ꯀꯣꯏꯗꯦ ꯆꯠꯠꯇ ꯀꯏꯗꯦ
ꯀꯣꯏꯐꯝꯁꯦ ꯑꯗꯨꯅꯤꯅꯦ ꯑꯩ ꯅꯣꯏꯔꯣꯝꯗꯒ ꯂꯩꯕ꯭ꯔꯅ ꯍꯪꯒꯦ ꯇꯧꯔꯤ ꯑꯩꯅ ꯁꯣꯝꯗ
ꯀꯩꯅꯣꯒꯤ ꯃꯐꯝꯗ ꯌꯥꯝ ꯐ ꯍꯧꯖꯤꯛꯀꯥꯟ ꯂꯣꯛꯇꯥꯛꯀꯤ ꯃꯈꯣꯏꯒꯤ ꯑꯍꯤꯡ ꯂꯦꯡꯅ ꯃꯣꯏꯒꯤ ꯍꯣꯝ ꯏꯁꯇꯦ ꯍꯥꯏꯕ ꯀꯩꯅꯣ
ꯑꯣ ꯑꯁ ꯑꯗꯨꯁꯨ ꯌꯥꯏꯅꯦ ꯑꯩ ꯚꯥꯞꯄꯨ ꯑꯣꯏꯔꯨꯗꯦꯅꯦ
ꯑꯗꯨꯗꯣ ꯑꯗꯨꯅ ꯐꯖ ꯇꯣ
ꯑꯥ
ꯑꯩꯕꯒꯤꯗꯤꯗꯤ ꯌꯥꯝ ꯂꯩꯣ
ꯏ ꯅꯪ ꯠꯇꯥ꯭ꯔꯦꯅꯦ
ꯇꯔꯔꯕꯣ ꯇꯥꯔꯔꯕꯣ
ꯇꯥꯔꯦ
ꯀꯣꯏꯐꯝꯕꯨꯗꯤ ꯃꯌꯥꯝ ꯂꯩꯌꯦꯕꯣ ꯑꯩꯈꯣꯏ ꯂꯣꯛꯇꯥꯛ ꯇꯣ ꯑꯝꯇꯪ ꯁꯝꯃꯔꯒ ꯑꯣꯏꯔꯤꯉꯩꯁꯤ ꯗ ꯒꯃ ꯂꯩ ꯀꯗꯅꯀꯣ ꯑꯗꯨꯒ ꯅꯨꯡꯊꯤꯟ ꯋꯥꯏ ꯑꯩꯈꯣꯏ ꯐꯖꯅ ꯏꯔꯣꯏꯗꯅ ꯈꯣꯠꯇꯅ ꯁꯥꯔꯕꯅꯤꯅꯀꯣ ꯏꯁꯤꯡ ꯗꯗ ꯍꯥꯟ ꯗꯅ ꯁꯄꯗꯣ ꯄꯥꯝꯗ꯭ꯔꯣ
ꯄꯨꯔꯅꯤꯃꯥ ꯃꯇꯝꯁꯤꯅ ꯍꯦꯟꯅ ꯄꯥꯝꯃꯤꯅꯦ ꯚꯥꯏ ꯊꯣꯛꯣꯛꯣꯛꯇꯀꯤ ꯊꯥꯕꯜꯗꯣ ꯑꯁ ꯌꯥꯏꯗ ꯅꯨꯃꯤꯗꯥꯡꯁꯨ ꯕꯨꯣ ꯌꯦꯡꯕꯗꯨꯗꯤ ꯁꯥꯊꯤꯅ ꯅꯨꯡꯉꯥꯏꯕꯅꯤꯍꯦ
ꯏꯁꯩ ꯃꯇꯦꯛ ꯑꯃꯒ
ꯍꯣꯏ ꯌꯥꯁ ꯒꯤꯇꯔ ꯑꯃ ꯄꯨꯈꯤꯕ ꯌꯥꯅꯤ ꯑꯗꯨꯗꯤ ꯑꯗ ꯅꯪ ꯀ ꯇꯔ ꯈꯣꯡꯕꯁꯨ ꯈꯔ ꯇꯥꯝꯁꯤꯜꯂꯗꯥꯏꯅꯦ
ꯇꯞ ꯃꯦꯍꯟꯗꯛꯇ
ꯑꯁꯂꯞ ꯁꯔꯦꯕ
ꯎꯝ ꯌꯥꯝ ꯄꯥꯛꯅ ꯍꯩꯇ꯭ꯔꯁꯨ ꯏꯁꯩ ꯑꯃꯅꯤ ꯈꯣꯡꯕꯣꯏꯗꯤ ꯑꯗꯨꯝ ꯌꯥꯔꯄꯣꯠꯅꯤꯗ
ꯍꯅꯤ ꯀꯩꯅꯅꯥꯗꯗꯦ ꯐ ꯂꯩꯥꯏ ꯔꯣꯏ
ꯀꯔꯤ ꯍꯥꯏꯕ
ꯄ꯭ꯔꯣꯕ꯭ꯂꯦꯝ ꯂꯩꯔꯣꯏꯕ
ꯑ ꯀꯌꯨꯝ ꯄ꯭ꯔꯣꯕ꯭ꯂꯦꯝ ꯂꯩꯔꯣꯏ
ꯎꯝ ꯑꯗꯨꯝ ꯄꯨꯁꯜꯂꯛꯑꯣ ꯑꯗꯨ ꯇꯥꯏꯃꯤꯡꯗꯣ ꯑꯩ ꯁꯤꯜꯂꯛꯀꯦ
ꯌꯥꯏꯌꯦ ꯌꯥꯏꯌꯦ
ꯍꯟꯗꯛ ꯑꯉꯥꯡꯒꯤ ꯇꯨꯏꯁꯟ ꯈꯔ ꯂꯣꯏꯔꯒꯅꯦ
ꯑꯥ
ꯁꯝꯃꯔ ꯚꯦꯀꯦꯁꯟ ꯇꯥꯏꯃꯤꯡ ꯗꯣ ꯑꯗꯥꯢꯗ ꯊꯥꯕꯜ ꯐꯥꯕ ꯅꯨꯃꯤꯠ ꯑꯃꯗ ꯇꯧꯔꯒ ꯑꯝꯇ ꯀꯥꯞꯊꯔꯨꯖꯤ
ꯌꯥꯏꯌꯦ ꯌꯥꯏꯌꯦ ꯑꯁ ꯇꯨꯢꯁꯟ ꯇꯨꯏꯁꯟꯁꯤꯅ ꯏꯕꯨꯡꯉꯣ ꯑꯩꯁꯨ ꯇꯧꯕꯅꯤꯅ ꯇꯨꯏꯁꯟꯁꯤꯅ ꯄꯜꯂ ꯂꯩꯔꯦ ꯀꯣꯏꯕ ꯂꯥꯡ ꯐꯪꯗ꯭ꯔꯦ
ꯑꯁ ꯑꯗꯨ ꯎꯝ ꯅꯃꯤ ꯆꯨꯞꯞꯄ ꯃꯥꯥꯡꯕꯒꯤ ꯐꯤꯚꯝꯗ ꯂꯥꯛꯑꯕꯅꯤꯅꯦ
ꯎꯝ
ꯆꯥꯎꯈꯠꯄ ꯑꯝꯇ ꯉꯝꯗ꯭ꯔꯦꯅꯦ
ꯉꯁꯤꯁꯨ ꯑꯉꯥꯡꯗꯣ ꯄꯨꯡ ꯑꯍꯨꯝꯗꯩ ꯆꯠꯂꯦ
ꯎꯝ ꯑꯥ
ꯑꯗꯨꯒ ꯕꯨꯡꯉꯣ ꯇꯥꯛꯄꯗꯨꯅ ꯇꯥꯛꯄꯗꯨꯅ ꯑꯉꯥꯡꯁꯤꯅ ꯐꯥꯗꯅꯤꯅ ꯐꯥꯗꯕꯁꯤꯅ
ꯑ
ꯄꯥꯔꯥꯗꯨꯕꯥꯎ ꯐꯥꯖꯤꯂꯛꯇ꯭ꯔꯦ ꯐꯨꯅꯤꯡꯕꯅ ꯃꯔꯦꯡ ꯃꯔꯦꯡ ꯆꯠꯂꯦ ꯅꯨꯃꯤꯗꯥꯡ ꯄꯨꯡ ꯅꯤꯄꯥꯟꯗ ꯍꯜꯂꯛꯏ ꯏꯕꯨꯡꯣ
ꯑꯁ ꯄꯩꯈꯥ ꯃꯌꯥꯁꯤꯅꯦ ꯑꯩꯅ ꯃꯊꯥ ꯁꯥꯥꯔꯤ ꯃꯃꯥ ꯃꯄꯥꯅꯕꯀꯣ ꯈꯔ ꯄꯍꯥꯟꯕꯖꯤ ꯋꯥꯠ ꯄꯔ ꯈꯪꯗꯦꯅꯦ
ꯈꯪꯗꯦ ꯃꯃꯥ ꯑꯉꯥꯡꯒ ꯑꯇ ꯁꯦꯗꯅꯤꯡꯗ꯭ꯔꯕꯣ ꯀꯩꯅꯣ
ꯎꯝ
ꯃꯣꯏꯗ ꯀꯣꯝꯕ ꯊꯤ ꯂꯩꯔꯕ꯭ꯔꯥ ꯈꯪꯗꯦꯗ ꯃꯣꯏꯅ ꯄꯝꯃꯤꯖꯦ ꯔꯣꯜ ꯅꯝꯕꯔ ꯅꯝꯕꯔ ꯋꯥꯟ ꯇꯥꯕ
ꯍ ꯍ ꯍ
ꯄꯩꯈꯥ ꯄꯥꯁ ꯇꯧꯕ ꯔꯦꯡꯀ ꯋꯥꯡꯉꯛꯄ ꯁꯤ ꯈꯛꯇꯣꯏꯅ ꯈꯜ ꯂꯩꯔꯕ ꯀꯩꯅꯣ ꯇꯧꯔꯤꯅꯦ
ꯃꯥꯅꯤ ꯃꯥꯅꯤ ꯐꯥꯁ ꯇꯥꯔꯗꯤ ꯍꯔꯥꯎꯕ
ꯎꯝ
ꯅꯦꯝꯃꯒꯅ ꯍꯦꯛ ꯋꯥꯔꯧꯕ ꯑꯗꯨ ꯑꯁ ꯂꯣꯛꯇꯥꯛꯇ ꯂꯦꯛꯞꯄꯗꯨꯗꯤꯀꯣ ꯃꯣꯏꯒꯤ ꯂꯣꯛꯇꯥꯛꯀꯤ ꯉꯥꯗꯣ ꯑꯗ ꯏ ꯐꯖꯅ ꯇꯧꯕꯅ ꯐꯠꯇ꯭ꯔꯣ ꯁ꯭ꯥꯏꯏꯗꯒꯤ ꯑꯇꯩ ꯂꯩꯗ꯭ꯔꯁꯨ
ꯌꯥꯏ ꯌꯥꯏ ꯌꯥꯏ ꯀꯩꯅꯣꯒꯤ ꯉꯥ ꯍꯥꯏꯅ ꯀꯩꯅꯣꯝ ꯅꯤꯡꯁꯤꯡꯉꯛꯑꯦ
ꯑꯥ
ꯑꯩꯈꯣꯏꯒꯤ ꯈꯣꯏꯗꯣ ꯄꯨꯔꯦꯗꯅ ꯑꯃꯅꯤ ꯑꯗꯨꯒ ꯈꯣꯏꯆꯥꯛ ꯈꯔ ꯍꯥꯞ ꯈꯣꯏꯦꯗꯅ ꯑꯗꯨ ꯊꯥꯗ ꯑꯗꯨꯒ ꯉꯥꯗꯣ ꯀꯧꯁꯜꯂꯒꯅꯦ
ꯑꯝ
ꯅꯨꯄꯤ ꯁꯥꯟꯅꯁꯨ ꯅꯨꯡꯉꯥꯏꯅꯤꯍꯦ
ꯑꯁ ꯌꯥꯏ ꯃꯗꯨ ꯌꯥ ꯇꯧ ꯑꯩꯣꯏ ꯀꯅꯥ ꯀꯅꯥ ꯂꯩꯒꯦ ꯈꯔ ꯇꯧꯔꯒ ꯀꯣ ꯍꯣꯏꯦ ꯇꯔꯨꯛ ꯑꯃ ꯀꯔꯤ ꯑꯃ ꯁꯨꯔꯗꯤ ꯌꯥꯔꯦꯗ ꯌꯥꯝꯕꯨ ꯌꯥꯝꯃꯜꯂꯤꯗ
ꯎ ꯃꯤ ꯌꯥꯝꯟꯁꯨꯄꯗꯤ ꯀꯩꯝꯇ ꯍꯟꯗꯝꯃꯤꯃꯤ
ꯑꯁ ꯑꯗꯨꯅꯦ ꯑꯩꯗꯤ ꯈ꯭ꯋꯥꯏ ꯄꯥꯝꯃꯤꯁꯤꯀꯣ ꯃꯤ ꯑꯍꯨꯝꯒꯨꯝꯕ ꯃꯔꯤꯒꯨꯝꯕ ꯑꯁ ꯃꯉꯥ ꯆꯠꯄꯁꯤꯗꯤ ꯍꯣꯏ ꯐꯠꯇꯦꯅ ꯍꯥꯏꯅꯩꯗꯅ ꯆꯗ ꯋꯥ
ꯎꯝ
ꯃꯔꯤ ꯑꯃ ꯀꯩ ꯑꯃ ꯆꯦꯁꯤ ꯍꯥꯏ ꯈ ꯆꯥꯗ ꯑꯅꯤ ꯑꯅꯤ ꯆꯥꯎꯒ ꯑꯣꯏ
ꯑꯗꯨꯃꯥꯏꯅ ꯑꯍꯤꯡ ꯂꯦꯛꯊꯣꯛꯑꯀꯗ ꯄꯣꯊꯥꯔꯒꯀꯣ ꯑꯇꯥꯡ ꯑꯩꯈꯣꯏꯒꯤ ꯋꯥꯈꯜꯁꯤꯡꯁꯦ ꯇꯪ ꯊꯦꯔꯥꯄꯤ ꯇꯧꯗ꯭ꯔꯗꯤ ꯌꯥ ꯃꯍꯧꯁꯥꯒꯤ ꯑꯀꯣꯏꯕꯁꯤꯒ ꯅꯛꯁꯤꯟꯅꯅ ꯑꯃꯨꯛꯇꯪ ꯂꯩꯃꯤꯟꯅ
ꯑꯍꯣꯏ ꯅꯪꯒꯤ ꯔꯗ ꯕꯔꯥꯗꯒ ꯂꯩ ꯑꯝꯇ ꯌꯥꯔꯝ ꯃꯥꯔꫭꯏꯗ
ꯑꯁ ꯀꯗꯥꯏꯗꯒꯤꯅꯣ ꯄꯨꯔ ꯐꯜꯇꯨ ꯇꯔꯃꯤ ꯄꯨꯟꯁꯤꯖꯦ
ꯎꯝ ꯑꯗꯨꯅꯤꯅꯦ ꯇꯧꯔꯤꯖꯦ ꯅꯪ ꯀꯩꯩꯅꫭꯝꯃ ꯍꯥꯏꯒꯦ ꯇꯧꯔꯝ ꯗꯥꯏꯅꯦ
ꯎꯝ ꯑꯥꯎ ꯂꯣꯛꯇꯥꯠ ꯆꯠꯄꯩꯗꫭ ꯑ ꯁꯝꯃ꯭ꯔꯥ ꯕꯤꯀꯦꯁꯟ ꯃꯅꯥꯛꯀꯤꯗꯣ ꯑꯗꯨꯗ ꯁꯤꯜꯂꯁꯦ ꯑꯗꯨꯒ ꯍꯧꯖꯤꯛꯀꯥꯟꯖꯦ ꯑꯩꯈꯣꯏꯒꯤ ꯊꯝꯕꯥꯜ ꯒꯨꯝꯕ ꯊꯔꯣꯒꯨꯝꯕ ꯁꯠꯄ ꯃꯇꯝ ꯑꯣꯏꯔꯕꯅꯦꯕꯀꯣ
ꯑꯥ
ꯑꯗꯨꯒ ꯇꯧꯔꯒ ꯑꯗꯨꯒꯤ ꯃꯔꯛꯇꯨꯗ ꯍꯤꯒꯗꫭ ꯑꯝꯇꯪ ꯊꯧ ꯖꯜꯂꯒ
ꯌꯥꯏ ꯅꯪꯖꯨ ꯆꯥꯠꯊꯣꯛꯇꯕ ꯀꯨꯏꯕꯩꯔ ꯀꯩꯅꯣ ꯄ꯭ꯂꯥꯟꯗꯤ ꯐꯖꯅ ꯊꯣꯛꯑꯦ ꯍꯩ
ꯏꯕꯨꯨꯉꫭ ꯆꯠꯅꯤꯡꯕꯗꯤ ꯃꯌꯥꯝꯅꯤ ꯅꯨꯄꯤꯅ ꯐꯥꯎꯕꯗ ꯀꯣꯏꯕ ꯆꯠꯇꯕ ꯀꯨꯏꯔꯦ ꯀꯩꯗꯧ ꯄꯨꯟꯁꯤꯖꯤ ꯌꯥꯗꯔꯦꯅ ꯇꯛꯁꯤ ꯁꯣꯟ ꯂꯩꯔꯕꯅꯤ ꯇꯧꯔꯤꯁꯤ
ꯑꯅꯤ ꯋꯥꯈꯟꯗ ꯆꯠꯊ ꯁꯥꯒꯠꯂ ꯂꯩꯔꯕꯅꯤ ꯑꯩꯈꯣꯏ ꯄꯨꯟꯁꯤꯁꯦ ꯌꯦꯡꯉꫭꯅꯦ
ꯎꯝ ꯄꯨꯟꯖꯤꯁꯦ ꯅꯍꯥ ꯅꯍꯥ ꯑꯣꯏꯔꯤꯉꯩꯗꯅ ꯂꯩꯕꯣꯏ ꯂꯩꯇꯕ ꯑꯦ ꯉꯁꯥꯏꯃꯨꯛ ꯆꯠꯂꯨꯁꯤ ꯍꯥꯏ ꯑꯗꯨ ꯃꯇꯝꯗꫭ ꯎꯁꯪ ꯁꯪꯉꯝꯃꯦꯕ ꯆꯍꯤꯁꯦ ꯌꯥꯝꯈꯠꯂ ꯌꯥꯝꯈꯠꯂꯛꯒ ꯁꯨꯡꯅꯪ ꯅꯪꯗ꯭ꯔꯦꯌꯦ
ꯐꯅ ꯍꯥꯏꯖꯋꯥꯅꯤꯕꯨ ꯍꯧꯖꯤꯛ ꯑꯩꯈꯣꯏ ꯆꯠꯂꯨꯔꯅꯤꯗꯅ ꯆꯠꯂꯤꯉꯥꯏ ꯄꯨꯜꯂꯤꯉꯥꯏꯗꯤ ꯅꯨꯡꯉꯥꯏꯔꯝꯅꯤ ꯀꯥ ꯍꯦꯛ ꯌꯧꯈꯤꯕꯗꯣ ꯅꯪꯁꯨꯉꯥꯏ ꯑꯩꯁꯨ ꯉꯥꯏ ꯑꯩ ꯑꯩ ꯊꯣꯛꯄ ꯂꯩꯅꯈꯤꯕꯗ ꯈꯨꯝꯕꯪꯅꯕꯒꯤ ꯐꯤꯕꯝꯗꯨꯗꯤꯕꯣ ꯅꯪꯁꯨ ꯈꯪꯉꯝꯒꯅꯤꯗ
ꯑꯁ ꯄꯨꯟꯁꯤꯁꯤꯕꯨ ꯀꯔꯣꯝꯗ ꯀꯃꯥꯏꯅ ꯊꯨꯡꯗꯣꯔꯤꯅꯣꯅ ꯃꯣꯟꯒ ꯍꯦꯛ ꯇꯥꯏꯅꯈꯤꯕꯗꯀꯣ
ꯃꯥꯅꯦ
ꯏꯟꯅ ꯇꯅ ꯍ
ꯑꯍꯤꯡꯗꯒꯤ ꯃꯤꯠ ꯑꯗꯨꯝ ꯄꯥꯡꯊꯣꯛꯑꯒ ꯍꯛꯆꯥꯡꯅꯗꯤ ꯋꯥꯔꯒ ꯇꯣꯝꯊꯕꯗꯤ ꯌꯥꯗꯕ ꯑꯗꯨꯁꯨ ꯋꯥ ꯎꯦ
ꯅꯪꯒꯤꯗꯣ ꯈꯤꯇꯪ ꯅꯛꯁꯜꯂꯛꯑꯣꯅꯦ ꯇꯥꯗ꯭ꯔꯦꯅꯦ ꯃꯈꯣꯟꯗꯣ ꯎꯝ ꯇꯥꯔꯦ ꯇꯥꯥꯔꯦ
ꯑꯩꯒꯤ ꯐꯣꯟꯁꯦ ꯈꯔ ꯅꯨꯡꯉꯥꯏꯇ꯭ꯔꯦ ꯄꯩꯁꯥꯒ ꯄꯥꯏꯗꯕꯅꯦ ꯄꯟꯕ ꯍꯦ ꯂꯩ ꯉꯝꯗꯅ ꯀ
ꯍꯣꯏꯅꯦ ꯄꯩꯁꯥ ꯄꯩꯁꯥ ꯂꯥꯛꯇ꯭ꯔꯗꯤꯅꯦ ꯌꯥꯗꯕꯒꯤ ꯌꯥꯗꯕꯒ ꯊꯣꯔꯛ ꯄꯨꯅꯤ ꯅꯕ
ꯃꯊꯥꯞ ꯊ ꯏ ꯏ
ꯄꯩꯁꯥꯁꯦ ꯄꯩꯁꯥꯁꯦ ꯈꯤꯇꯪ ꯂꯥꯛꯄꯒꯅꯦ ꯀꯔꯣꯝꯗ ꯆꯠꯁꯤꯒꯦ ꯀꯔꯣꯝꯗ ꯊꯥꯡꯁꯤꯒꯦꯅ ꯈꯟꯕꯗꯕꯣ
ꯑ
ꯄꯩꯁꯥꯁꯤꯁꯨ ꯋꯥꯔꯝꯒꯅꯤ ꯑꯩꯁꯦ ꯀꯔꯣꯝꯗ ꯆꯠꯁꯤꯒꯦꯗ ꯑꯩꯈꯣꯏꯅ ꯑꯉꯥꯡ ꯑꯣꯏꯔꯤꯉꯩꯗ ꯇꯝꯃꯛꯄ ꯀ꯭ꯂꯥꯁ ꯐꯥꯏꯚꯀꯨꯝꯕꯗ ꯇꯝꯃꯛꯄꯅꯦ
ꯑꯥ
ꯀꯩꯅꯣꯒꯤ ꯋꯥꯔꯤꯗꯣ ꯅꯪ ꯅꯤꯡꯁꯤꯡꯉꯤꯕ꯭ꯔꯥ ꯄꯩꯁꯥ ꯆꯠꯞꯄꯤ ꯑꯃꯒꯤ ꯃꯥꯒꯤ ꯇ꯭ꯔꯤꯕꯦꯜ ꯇꯧ ꯋꯥꯒꯤꯤ ꯋꯥꯂꯤ ꯇ
ꯑꯣ ꯍꯥꯏꯐꯦꯠ ꯅꯤꯡꯁꯤꯡꯪꯉꯦ ꯑꯩꯁꯦ
ꯎꯝ ꯗ ꯑꯦꯚꯦꯟꯆꯔ ꯑꯣꯐ ꯀꯣꯏꯅ ꯍꯥꯏꯕ꯭ꯔꯥ
ꯑꯣ ꯈ꯭ꯔ ꯈꯪ ꯈꯪ
ꯎꯝ ꯃꯥꯅꯦ ꯃꯥꯅꯦ ꯃꯥꯅꯤ ꯑꯗꯨꯗꯣ ꯌꯥꯝ ꯐꯖꯕꯅꯦꯦ ꯑꯥ ꯑꯥ ꯑꯥ
ꯃꯥꯅꯦ ꯃꯥꯅꯦ ꯈꯅꯤ
ꯑꯗꯣ ꯄꯩꯁꯥꯗꯣ ꯌꯦꯡꯉꯅꯦ ꯑꯩꯁꯦ ꯄꯤꯔꯤꯊꯤꯕꯤꯗꯒꯤ ꯀꯩꯅꯣ ꯇꯧꯔ ꯄꯤꯔꯤꯊꯤꯕꯤꯗꯒꯤ ꯑꯥꯠ ꯂꯩꯔꯣꯟ ꯀꯣꯔꯗꯒꯤ ꯂꯩꯔꯝꯕꯅꯤ ꯀꯅꯥꯒꯨꯝꯕ ꯈꯔ ꯇꯧꯊꯣꯛꯎ ꯈ ꯂꯧꯊꯣꯛꯄꯤꯔꯦ ꯑꯕꯨ ꯀꯩꯅꯣꯗ ꯁꯋꯥꯅꯤ ꯕꯤꯔꯃꯨ ꯍꯗꯤ ꯀꯩꯅꯣ ꯀꯅꯥꯅꯣꯒꯤ ꯃꯌꯦꯛ ꯅꯄ ꯑꯃ ꯁꯥꯛ ꯑꯃ ꯌꯩꯁꯟꯕꯤꯔꯦ
ꯊ ꯗ ꯀ꯭ꯂꯥꯁ ꯐ ꯀ ꯐ ꯑꯗꯨ ꯆꯦꯄꯔꯗ
ꯎꯝ ꯄꯩꯁꯥ ꯄꯥꯏꯕ ꯀꯩꯅꯣꯗꯒꯤ ꯇꯥꯔꯛꯏ ꯃꯥꯅꯗꯤ ꯀꯨꯏꯅ ꯊꯝꯗꯦ ꯑꯗꯨꯒ ꯂꯧꯊꯣꯛꯑꯒ ꯑꯩꯒꯤ ꯀꯩꯅꯣ ꯑ ꯆꯥꯛꯅꯤꯡꯕ ꯑꯃꯗ ꯃꯣꯏ ꯇꯥꯕꯤꯔꯝꯃꯤ ꯊꯧꯕꯗꯣ
ꯍꯣꯏ ꯑꯔꯤꯕ ꯑꯔꯤꯛꯄ ꯅꯨꯄꯥ ꯑꯃꯒꯤꯒꯅ ꯇꯧꯕ ꯑꯃ ꯌꯥꯎꯗ ꯍꯥꯞꯆꯜꯂ ꯊꯝꯃꯤ ꯍꯖ
ꯎ ꯐꯥꯖꯤꯜꯂ ꯊꯝꯃꯦ ꯑꯩꯕꯨ ꯆꯠꯍꯟꯗꯦ ꯍꯨꯟꯖꯤꯜꯂ ꯊꯝꯃꯦ ꯑꯩꯒ ꯑꯩꯒ ꯀꯩꯅꯣ ꯑꯩꯒ ꯂꯩꯃꯤꯟꯅꯕ ꯕꯣꯛꯁꯇꯨꯗ ꯄꯩꯁꯥ ꯍꯥꯞꯄ ꯕꯣꯛꯁꯇꯨꯗ ꯍꯥꯞꯄ ꯃꯇꯝꯗ ꯑꯩꯒ ꯂꯩꯃꯤꯟꯅꯕꯗꯣ ꯀꯩꯅꯣ ꯇꯧꯋꯤ ꯂꯤꯁꯤꯡ ꯆꯄꯤ ꯑꯃ ꯑꯩꯉꯣꯟꯗꯒꯤ ꯈꯔ ꯆꯥꯎꯕ ꯑꯃ ꯂꯩꯔꯝꯃꯤ ꯃꯥꯗꯤ ꯌꯥꯝꯅ ꯅꯥꯄꯜ ꯇꯧꯋꯤ ꯃꯥꯒꯤ ꯋꯥꯍꯩ ꯋꯥꯇꯥꯗꯣ
ꯑ
ꯑꯗꯣ ꯃꯥꯗꯤ ꯀꯨꯏꯅ ꯂꯩꯕ ꯐꯪꯗꯦ ꯊꯣꯛꯄ ꯐꯪꯗꯦ ꯑꯩꯗꯤ ꯑꯗꯨꯝ ꯊꯣꯛꯂꯛꯏ ꯅꯨꯃꯤꯠ ꯅꯤꯅꯤ ꯂꯩꯔꯝꯃꯒꯅ ꯍꯥꯏꯔꯛꯄꯗ
ꯀꯣꯏꯅꯦ ꯀ ꯑꯗꯨꯒ ꯏꯕꯂ ꯑꯗꯨ ꯇꯁꯗ
ꯑ ꯊꯪꯒ ꯑꯗꯨꯒꯤ ꯄꯨꯟꯁꯤꯗꯣ
ꯑꯣꯏꯗꯣꯔꯤꯕ꯭ꯔꯥ ꯑꯣꯏꯔꯣꯏꯗꯣꯔꯤꯕ꯭ꯔꯥ ꯑꯩꯈꯣꯏꯁꯨ
ꯐꯔꯦꯁꯦ ꯅꯣꯡꯃ ꯂꯧꯣꯛ ꯊꯥꯛ ꯇꯧꯖꯅ ꯀꯣꯏ ꯔꯔꯤꯁꯤꯁꯦ ꯑꯩ ꯆꯂꯑꯦ ꯃꯐꯝ ꯀꯩꯀꯥꯗꯣ ꯑꯩ ꯑꯗꯨꯝ ꯅꯠꯇ꯭ꯔ ꯀ ꯅꯪ ꯅꯔꯁꯨꯨ ꯌꯥꯅꯦ
ꯑ ꯑꯩꯈꯣꯏ ꯑꯉꯥꯡ ꯈꯔꯗꯤ ꯑꯉꯥꯡ ꯈꯔꯗꯤ ꯂꯩꯈꯤꯕꯅꯦꯣ ꯇꯧꯕ ꯑꯗꯨꯒ ꯑꯃ ꯀꯇꯦꯛ ꯇꯔ ꯑꯗꯨꯒꯀꯣꯡ ꯑꯩꯈꯣꯏ ꯃꯤ ꯁ ꯂꯥꯛ ꯂꯥꯛꯀꯅꯤ ꯁꯨꯛ ꯂꯥꯛꯀꯅꯤ ꯍꯥꯏꯕꯗꯣ ꯍꯥꯏꯔꯦꯗꯅ ꯑꯗꯨꯒ ꯑꯨꯇꯪ ꯍꯣꯅ ꯅꯨꯡꯉꯥꯏꯔꯦ ꯏꯟꯖꯣꯏ ꯇꯧꯔꯨꯁꯦ ꯄꯨꯅ ꯄꯨꯁꯤ ꯑꯣꯏ ꯖꯒꯔꯁꯨꯣꯁꯦ ꯍꯤꯡꯕꯒꯤ ꯅꯨꯡꯉꯥꯏꯕꯁꯤꯗꯤ ꯑꯝꯇꯪ ꯌꯦꯡꯊꯣꯛꯎꯁꯤ
ꯃꯥꯅꯦ ꯃꯥ ꯄꯥꯎꯗꯨꯂꯕ
ꯍ ꯍꯣꯏ ꯍꯣꯏ
ꯄꯥꯎꯅꯖꯦꯝ
ꯍꯣꯏ ꯍꯣꯏ ꯚ
ꯍꯣꯏ ꯊꯃꯦ ꯊꯃꯦꯥꯏ
ꯍꯣꯏ ꯍꯣꯏ